ꯍꯜꯂꯣ
ꯇꯥꯔꯕꯣ
ꯇꯥꯔꯦ ꯇꯥꯔꯦ
ꯎꯝ
ꯋꯥꯔꯤ ꯋꯥꯔꯤ ꯍꯧꯔꯣ ꯅꯪꯗꯤ ꯑꯗꯣ ꯁꯤ ꯑꯁꯤꯖꯦ ꯀꯩꯅꯣ ꯑꯠ ꯑꯗꯩ ꯁꯤ ꯑ ꯇꯥꯛꯁꯀꯤ ꯃꯔꯝꯗ ꯀꯩꯅꯣ ꯋꯥꯔꯤ ꯁꯥꯟꯅꯕ ꯌꯥꯗꯕ꯭ꯔꯕ
ꯌꯥꯗꯦ
ꯑꯣꯀꯦ ꯑꯗꯨꯏ ꯍꯪꯉꯤꯅꯤ ꯑꯗꯨꯏꯗꯤ ꯑꯩ ꯀꯩꯅꯣꯝꯃ ꯍꯥꯡꯒꯦ ꯇꯧꯕ ꯌꯥꯔꯦ ꯑꯗꯨ ꯑꯣꯏꯔꯗꯤ
ꯍꯣꯔꯦꯟ ꯅꯍꯥꯟ ꯀꯩꯅꯣꯅꯦ ꯅꯍꯥꯟꯒꯤ ꯆꯤꯡꯗꯣ ꯑꯃꯨꯛꯀꯁꯨ ꯀꯥꯔꯨꯁꯤ ꯈꯔ ꯉꯟꯇꯛꯅ ꯍꯟꯗꯛꯇꯤ
ꯀꯩꯅꯣ ꯇꯧꯕꯗ ꯀꯥꯕꯗꯣ ꯀꯩꯅꯣ ꯇꯧꯕ ꯈꯔ ꯍꯥꯏꯗꯤ ꯉꯟꯅꯗꯤꯀꯣ
ꯑꯥ
ꯃꯊꯪ ꯑꯩꯈꯣꯏꯅ ꯍꯥꯏꯅ ꯑꯗꯨꯃꯥꯏꯅ ꯀꯩꯅꯣ ꯇꯧꯔꯒ ꯅꯍꯥꯟꯒꯤꯗꯨꯗꯤ ꯀꯩꯅꯣ ꯇꯧꯋꯤꯗꯅ ꯑꯗꯩ ꯀꯩꯅꯣ ꯀꯞꯅꯨꯗꯁꯨꯀ ꯂꯩꯔ ꯈꯣꯠꯂ ꯆꯠꯂꯤꯗꯅ ꯄꯩꯁꯥ ꯌꯥꯝ ꯇꯤꯡꯉꯤꯗꯅ ꯑꯗꯨꯝ ꯍꯛꯇ ꯀꯣ
ꯑ
ꯕꯤꯁꯥꯜꯂ ꯐꯠ ꯆꯠꯂꯨꯔꯒ ꯃꯦꯒꯤꯗꯣ
ꯑ
ꯕꯋ ꯋꯥꯟ ꯒꯦꯜ ꯋꯥꯟ
ꯑꯥ
ꯑꯗꯨꯗꯣ ꯑꯅꯤꯗꯕꯨ ꯂꯩꯔꯦ ꯈꯜꯂꯣ ꯃꯔꯤ ꯃꯔꯤꯗꯨꯅ ꯑꯗꯨꯝ ꯑ ꯑꯆꯣꯎ ꯑꯆꯣꯎ ꯕꯗꯣ
ꯑꯥ
ꯑꯗꯨꯗꯣ ꯂꯩꯔꯒ ꯑꯗꯨꯗ ꯑꯗꯨꯝ ꯄꯨꯈꯠꯂꯒ ꯑꯥꯗ ꯆꯥꯛ ꯆꯥꯛꯇꯣ ꯆꯥꯗ꯭ꯔꯁꯨ ꯑꯗꯨꯝꯕꯗ ꯆꯥꯔꯁꯨ ꯌꯥꯔꯦ
ꯎꯝ ꯑꯩꯗꯤ ꯆꯥꯛꯇꯣ ꯃꯣꯏꯅ ꯆꯥꯔꯁꯤꯔꯥꯅ ꯉꯥꯅꯨꯗꯣ ꯀꯦ ꯖꯤ ꯃꯄꯨꯝ ꯑꯍꯤꯡꯕꯗꯣ ꯑꯗꯨꯗ ꯆꯍꯨꯝꯒ ꯀꯨꯟ ꯍꯥꯏꯌꯦꯕ ꯍꯣꯡꯗ꯭ꯔꯥ
ꯉꯥꯅꯨ ꯀꯩꯅꯣ ꯑꯃꯣꯝꯂ ꯑꯁꯦ
ꯅꯠꯇꯦ ꯑꯃꯣꯝꯂ ꯂꯥꯛꯕ꯭ꯔꯗꯤ ꯈꯪꯗꯦ ꯑꯗꯨꯒ ꯑꯍꯤꯡꯕ ꯍꯣꯏ ꯑꯍꯤꯡꯕꯗ ꯑꯍꯤꯡꯕꯗ
ꯑꯍꯤꯡꯕ ꯉꯥꯅꯨ ꯃꯄꯨꯝꯗ ꯆꯍꯨꯝ ꯀꯨꯟ
ꯍ ꯍꯣꯏ
ꯑꯗꯨꯁꯨ ꯌꯥꯕꯖꯥꯠꯅꯤꯅꯦ ꯒ꯭ꯌꯥꯁ ꯀꯦꯟꯗꯣ ꯑꯅꯤꯃꯨꯛ ꯂꯩꯈ꯭ꯔꯦꯗꯅ ꯒ꯭ꯌꯥꯁ ꯀꯦꯟꯗꯣ ꯑꯅꯤꯃꯨꯛ ꯂꯩꯔꯦꯗꯅ ꯑꯗꯨꯗꯨꯒ ꯆꯥꯛ ꯆꯥꯛꯇꯨꯕꯨꯗꯤ ꯑꯗꯨꯝ ꯀꯩꯅꯣ ꯇꯧꯔꯁꯨ ꯌꯥꯔꯦ ꯆꯥꯛꯇꯨꯗꯤ ꯑꯦ ꯄꯨꯅꯔꯁꯨ ꯌꯥꯔꯦ
ꯑ
ꯌꯥꯏꯌꯦ ꯑꯗꯨ ꯑꯗꯨꯁꯨ ꯌꯥꯕꯖꯥꯠꯅꯦ
ꯌꯦꯔꯨꯝ ꯌꯦꯔꯨꯝꯃꯦ ꯉꯥꯅꯨꯗꯣ ꯌꯦꯡꯉꯣ ꯇꯤꯟ ꯆꯍꯨꯝ ꯀꯨꯟꯗ ꯍꯣꯡꯉꯦ
ꯆꯝ ꯀꯣꯟꯗ ꯐꯣꯡꯉ ꯑꯗꯨꯝ ꯌꯥꯔꯦ ꯀꯩꯅꯣ ꯅꯪꯅ ꯍꯥꯏꯗꯤ ꯈ ꯈ ꯅꯪꯅ ꯊꯥꯎ ꯄꯨꯔꯛꯦ ꯈꯜꯂꯣ ꯑꯩꯅ ꯇꯤꯜꯍꯧ ꯇꯤꯜꯍꯧ ꯆꯅꯝ ꯄꯨꯔꯛꯑꯦ ꯈꯜꯂꯣ ꯊꯨꯝ ꯀꯩꯀꯥ ꯑꯗꯨꯝ ꯏꯁꯤꯡ ꯀꯩ ꯍꯣꯏ ꯏꯁꯤꯡꯕꯨꯗꯤ ꯈꯔ ꯆꯪꯉꯅꯤ ꯏꯁꯤꯡꯗꯣ ꯈꯔ ꯈꯔ ꯄꯨꯅꯔꯛꯇ ꯄꯥꯏꯅꯔꯛꯇꯥꯔꯦ ꯑꯗꯨꯕꯨꯗꯗꯤ
ꯍꯟꯗꯛ ꯖꯨꯂꯥꯏꯅꯤꯗꯅ ꯑꯥꯒꯁ ꯌꯧꯗ꯭ꯔꯤꯀꯥꯟꯗ ꯆꯠꯍꯧꯖꯦꯕ ꯍꯥꯏꯕꯗꯤ ꯑꯥꯒꯁ ꯑꯗꯨꯋꯥꯏꯗ ꯑꯩ ꯆꯠꯄ ꯌꯥ
ꯌꯥꯏꯌꯦ ꯀꯩꯁꯨ ꯀꯥꯏꯗꯦꯗꯤ ꯆꯤꯡ ꯀꯥꯁꯤ ꯀꯥ ꯀꯥꯁꯤꯗꯨꯕꯨꯗꯤ ꯍꯥꯏꯅꯔꯤꯗꯅꯀꯣ ꯀꯥꯗꯤ ꯀꯥꯑꯗꯤ ꯑꯣ ꯌꯥꯏ ꯑꯗꯨꯃꯥꯏꯅ ꯇꯧꯁ ꯌꯥꯔꯦ ꯀꯩꯝ ꯀꯥꯏꯗꯦ ꯑꯗꯣ
ꯎ
ꯑꯩ ꯑꯩ ꯍꯪꯅꯔꯛꯀꯦ ꯀꯩꯅꯣꯗ ꯃꯣꯏꯇꯩ ꯀꯩꯗꯗ ꯅꯪ ꯆꯍꯨꯝ ꯀꯨꯟꯁꯦ ꯀꯥꯏꯗꯅꯣ
ꯑꯩꯈꯣꯏ ꯍꯧ ꯃꯅꯤꯡꯗ ꯑꯃ ꯁꯌꯥꯡ ꯔꯣꯗ ꯁꯌꯥꯡ ꯄꯨꯈ꯭ꯔꯤꯒꯤ ꯂꯩꯕꯗꯣ
ꯑ
ꯁꯥꯄꯨ ꯀꯤ ꯂ ꯑꯗꯨꯗꯏꯗ
ꯑꯗꯨꯋꯥꯏꯗ ꯉꯥꯅꯨꯗꯣ ꯆꯍꯨꯝ ꯀꯨꯟ ꯅꯠꯗ꯭ꯔꯣ ꯌꯥꯝ ꯆꯥꯎꯔꯝꯗꯨꯗꯤ ꯃꯥꯟꯗꯦ ꯃꯥꯏꯗꯣ
ꯑꯗꯣ ꯌꯦꯡꯉꯁꯤ ꯀꯩꯅꯣ ꯑꯩꯈꯣꯏ
ꯍꯣꯏ ꯌꯦꯡꯉꯁꯦ ꯑꯗꯨꯝ ꯆꯥꯝꯉꯥꯗꯕꯨ ꯑꯣꯏꯔꯣ ꯑꯗꯨꯑꯣꯏꯔꯁꯨ ꯁꯨꯝ ꯃꯌꯥꯝꯒꯤ ꯕꯤꯠꯇ ꯂꯩꯗꯅ
ꯍꯣꯏ ꯍꯣꯏ ꯉꯅꯨꯗꯨ ꯀꯣꯟꯅꯗ꯭ꯔꯦ ꯍꯥꯏꯔꯁꯨ ꯌꯦꯟꯗꯣ ꯍꯥꯞꯆꯜꯂ ꯂꯣꯏꯔꯦ
ꯑꯗꯨꯃꯥꯏꯅ ꯇꯧꯔꯒ ꯌꯦꯡꯉꯁꯦ ꯍꯥꯏꯗꯤ ꯈꯔ ꯊꯨꯅ ꯆꯠꯁꯦ ꯖꯨꯂꯥꯏ ꯂꯣꯏꯗ꯭ꯔꯤꯀꯥꯟꯗ
ꯑ ꯌꯦꯟꯕꯨꯗꯤ ꯑꯥꯗ ꯃ ꯃꯣꯏꯔꯥꯡꯗ ꯑꯃ ꯂꯩꯍꯧꯋꯦꯕ ꯑꯩꯒꯤ ꯌꯥꯝ ꯆꯥꯎꯕꯨꯗꯤ ꯅꯠꯇꯦ ꯇꯧ ꯑꯩꯈꯣꯏ ꯗꯥꯗꯩ ꯑꯩꯅ ꯂꯧꯕ ꯉꯥꯅꯨꯒꯨꯝꯕꯕꯨꯗꯤ ꯂꯩꯍꯧꯋꯦ ꯉꯥꯅꯨꯗꯨꯗꯤ ꯇꯜꯂꯦ ꯌꯦꯟꯗꯨꯗꯤ ꯑꯩꯅ ꯆꯥꯕ ꯂꯧꯕꯅꯦꯕ ꯑꯁ ꯀꯥꯏꯗꯩ ꯌꯦꯟ ꯑꯩ ꯌꯦꯟ ꯇꯔꯥ ꯂꯣꯏꯕꯗ ꯑꯃꯕꯣꯛ ꯍꯤꯡꯗꯦ ꯂꯧꯅꯅꯥ ꯂꯣꯏ ꯁꯤꯒ ꯄꯩꯁꯥ ꯃꯥꯡꯉ ꯇꯣꯛꯑꯦ ꯑꯔꯦꯝꯕ ꯂꯤꯁꯤꯡ ꯑꯃ ꯆꯥꯝꯃꯉꯥ ꯑꯃ ꯆꯥꯝꯃꯉꯥ ꯑꯃ ꯆꯥꯇ꯭ꯔꯨꯛꯃꯨꯛ ꯑꯗꯨꯝ ꯃꯥꯡꯖꯈꯔꯦ ꯍꯥꯏꯗꯤ ꯌꯦꯟꯗꯨꯗ ꯌꯦꯟꯗꯨꯗ ꯂꯨꯄꯥ ꯆꯥꯇ꯭ꯔꯦꯠ ꯀꯌꯥꯅꯣ ꯆꯥꯇ꯭ꯔꯦꯠꯃꯨꯛꯀꯤ ꯆꯥꯡ ꯂꯥ ꯌꯦꯟꯗꯨꯗ ꯂꯨꯄꯥ ꯆꯠꯇ꯭ꯔꯦ ꯑꯗꯨ ꯃꯆꯥꯛ ꯌꯦꯟ ꯕꯣꯏꯂꯔ ꯃꯆꯥꯛ ꯀꯤꯂꯣ ꯃꯉꯥ ꯃꯉꯥꯗ ꯂꯨꯄꯥ ꯆꯍꯨꯝ ꯆꯍꯨꯝ
ꯑꯗꯨꯅꯦ ꯑꯣꯛ ꯆꯥꯁꯤꯁꯨ ꯑꯣꯛꯇꯤ ꯑꯩ ꯆꯥꯗ꯭ꯔꯦ ꯍꯧꯖꯤꯛꯀꯥꯟ ꯅꯥꯏ ꯑꯣꯛ ꯑꯣꯛꯀ ꯁꯟꯅꯦ ꯏꯔꯣꯏꯅꯦ ꯆꯥ ꯌꯥꯗ꯭ꯔꯦ ꯑꯣꯛꯑꯦ ꯁꯟꯒ ꯏꯔꯣꯏꯒ ꯆꯥ ꯌꯥꯗ꯭ꯔꯦ ꯑꯣꯛꯛꯇꯤ ꯌꯥꯏ
ꯍꯥꯏꯗꯤ ꯍꯣꯏ ꯁꯟ ꯏꯔꯣꯏꯒꯨꯝꯕ ꯑꯣꯛꯀꯨꯝꯕꯗꯤ ꯀꯩꯁꯨ ꯈꯟꯗꯦ ꯍꯨꯏꯗꯤ ꯆꯥꯔꯣꯏ ꯍꯨꯏ ꯆꯥꯔꯣꯏꯅ ꯈꯟꯈ꯭ꯔꯦ ꯑꯩ
ꯑꯁ ꯇꯨꯀꯠꯆꯩ ꯏꯕꯨꯡꯉꯣ ꯅꯪ ꯁꯤ ꯑꯗꯨꯏ ꯋꯥꯏ ꯇꯧꯔꯒ ꯁꯤꯗ ꯑꯃꯨꯛ ꯀꯛꯈꯤꯗꯅ
ꯑꯣ ꯁꯟꯒ ꯏꯔꯣꯏꯒꯗꯤ ꯆꯥ ꯆꯥꯗ꯭ꯔꯦ ꯑꯇꯩꯗꯤ ꯌꯥꯏ
ꯑꯣ ꯑꯩꯁꯨ ꯀꯩꯅꯣꯗꯨ ꯆꯥꯔꯔꯣꯏꯅ
ꯎꯝ ꯎꯝ ꯌꯥꯔꯦ ꯇꯨꯀꯠꯆꯩ ꯑꯗꯨ ꯁ꯭ꯌꯥꯏꯗ ꯇꯧꯔꯥꯛ ꯀꯅꯨ ꯑꯗꯨꯒꯤ ꯑꯗꯒꯤꯗꯤ
ꯑꯣ
ꯆꯠꯄꯩꯁꯦ ꯑꯩ ꯂꯦꯞꯇꯤ ꯂꯦꯞꯇ꯭ꯔꯤ ꯍꯟꯗꯛ ꯂꯦꯞꯄꯜꯅꯦꯕ ꯇꯥꯔꯤꯛ ꯀꯨꯟ ꯁ꯭ꯋꯥꯏꯁꯦ ꯖꯨꯂꯥꯏꯒꯤ ꯁ꯭ꯋꯥꯏꯁꯤꯗ ꯆꯠꯄ ꯌꯥꯏꯕ
ꯍꯣꯏ ꯆꯠꯁꯤ ꯆꯠꯁꯤ ꯑꯗꯨꯗꯤ ꯑꯗꯣ ꯐꯠ ꯍꯥꯏꯅꯔꯒ ꯑꯗꯨꯒꯤꯕꯨꯗꯤ ꯀꯩꯁꯨ ꯂꯨꯕ ꯄꯣꯠ ꯅꯠꯇꯦꯅꯦ
ꯑꯗꯨꯅꯦ ꯑꯗꯨ ꯉꯥꯅꯨꯗꯣ ꯌꯦꯡꯉꯁꯦ
ꯅꯍꯥꯟꯈꯩ ꯑꯗꯨꯃꯥꯏꯅ ꯅꯍꯥꯟꯈꯩ ꯑꯗꯨꯃꯥꯏꯅ ꯀꯩꯅꯣ ꯇꯧꯕꯩ ꯁꯤꯟꯗꯣ ꯑꯗꯨ ꯅꯠꯇꯕꯤꯗꯀꯣ ꯍꯟꯗꯛ ꯇꯤ ꯈꯔ ꯉꯟꯅ ꯉꯟꯅꯁꯦ ꯄꯨꯡ ꯁꯤꯗꯒꯤ ꯄꯨꯡ ꯅꯤꯄꯥꯟ ꯑꯗꯨꯋꯥꯏꯗꯩ ꯊꯣꯛꯈ꯭ꯔꯁꯨ ꯌꯥꯔꯦ
ꯑꯗꯨꯅꯦ ꯍꯥꯏꯖꯦ
ꯅꯤꯄꯥꯟ ꯑꯗꯨꯋꯥꯏꯗ ꯊꯣꯛꯈ꯭ꯔꯒ ꯅꯥꯀꯩꯁꯦꯡꯅ ꯑꯥꯗ ꯆꯥꯛ ꯆꯥ ꯐꯅ ꯀꯥꯎꯔꯒ ꯑꯥ ꯃꯊꯛꯇ ꯄꯣꯊꯥꯔꯒ ꯀꯣ
ꯎꯝ
ꯆꯤꯟꯖꯥꯡꯗ ꫭꯊꯣꯡꯉꯒ ꯑꯗꯨꯒ ꯆꯥꯔꯒ ꯀꯨꯝꯊꯔ ꯅꯦꯅꯥ ꯇꯥꯅ ꯀꯨꯝꯊꯔꯛ ꯌꯥꯔꯦ ꯉꯥꯏꯍꯥꯛ ꯄꯣꯊꯥꯔꯒ ꯄꯨꯡ ꯅꯍꯥꯛꯈꯣꯏ ꯑꯗꯨꯃꯥꯏꯅ ꯄꯨꯡ ꯃꯔꯤ ꯑꯗꯨꯋꯥꯏꯗꯒꯤ ꯀꯨꯝ ꯃꯔꯤ ꯑꯗꯨꯋꯥꯏꯗꯕꯨ ꯀꯨꯝꯊꯔꯁꯨ ꯃꯉꯥ ꯑꯗꯨꯋꯥꯏꯗꯒꯤ ꯀꯨꯝꯊꯔꯛ ꯑꯁꯨ
ꯄꯪꯊꯦꯡ ꯊꯦꯡꯕꯃꯛꯁꯨ ꯅꯠꯇꯕ ꯑꯗꯨꯝ
ꯎꯝ ꯃꯃꯥꯡꯒꯤ ꯃꯃꯥꯡꯒꯤꯗꯨꯗꯤ ꯉꯟꯖꯒꯗꯧꯕ ꯄꯣꯠꯇꯨꯁꯨ ꯑꯃꯃꯨꯛ ꯉꯥꯏꯅ ꯑꯃꯃꯨꯛ ꯉꯥꯏꯅ ꯇꯧꯅꯕꯗꯨꯁꯨ ꯊꯦꯡꯉꯦ ꯂꯝꯕꯤꯗꯨ ꯂꯝꯕꯤꯗꯨꯁꯨ ꯈꯪꯗꯕꯅꯤꯅ ꯎꯝ ꯐꯔꯛ ꯇꯥꯔꯦꯕ
ꯍꯥꯟꯒꯤ ꯀꯨꯝꯊꯔꯛꯄꯗꯣ ꯑꯗꯨꯗꯩ ꯗꯥꯔꯦꯛ ꯌꯨꯝ ꯇꯤ ꯀꯥꯈꯠ ꯈꯔ ꯌꯥꯔꯦ
ꯅꯠꯇ꯭ꯔꯒ ꯅꯥꯈꯩ ꯁꯦꯡ ꯅꯥꯈꯩ ꯁꯦꯡꯅꯀꯣ ꯀꯩꯅꯣꯔꫭꯝ ꯍꯥꯏꯗꯤ ꯀꯥꯕꯖꯦ ꯑꯗꯣꯝ ꯁꯥꯏꯠꯀꯤꯀ ꯑꯁ ꯑꯩꯅ ꯑꯃꯨꯛ ꯒꯥꯔꯤꯗꯣ ꯀꯩꯅꯣ ꯇꯧꯕ ꯒꯥꯔꯤ ꯑꯗꯨ ꯆꯠꯄ ꯐꯔꯛ ꯌꯥꯝ ꯇꯥꯏꯗꯅ ꯑꯗꯣꯝ ꯁꯥꯏꯠꯇꯣ
ꯀꯗꯨꯝꯗꯅꯣ ꯍꯥꯏꯁꯦ
ꯑꯁ ꯅꯍꯥꯟꯒꯤ ꯆꯠꯂꯨꯕꯗꯣ ꯍꯦ
ꯎꯝ
ꯒꯥꯔꯤꯗꯨ ꯌꯥꯝ ꯅꯨꯡꯉꯥꯏꯇꯦꯗꯅ
ꯎꯝ ꯌꯥꯗ꯭ꯔꯦ
ꯑꯇꯣꯞꯄꯒꯨꯝꯕ ꯑꯃ ꯆꯠꯅꯤꯡꯉꯤ ꯑꯇꯣꯞꯄ ꯑ ꯑꯇꯣꯞꯄꯒꯨꯝꯕ ꯑꯣꯏꯅ ꯆꯠꯅꯤꯡꯕ ꯍꯥꯏꯇꯥꯔꯦ ꯈꯔ ꯅꯛꯄ ꯑꯗꯨꯝ ꯀꯥꯕ ꯅꯠꯇ꯭ꯔꯒ ꯅꯪ ꯀꯜꯂꯤ ꯀꯗꯗꯤ ꯀꯔꯤꯔ
ꯀꯥꯟꯗꯔꯤ ꯑꯗꯨ ꯊꯤꯡꯉꯤ ꯀꯥꯏ ꯍꯥꯏꯗꯥꯏꯅꯦ
ꯀꯥꯂꯤꯀꯥ ꯊꯤꯡꯉꯝꯃꯣꯏꯗ
ꯊꯤꯡꯉꯦ ꯍꯥꯏꯅꯤ ꯅꯍꯥꯟ ꯃꯔꯗꯒꯤ ꯆꯠꯄꯗ ꯃꯣꯏ ꯊꯤꯡꯉꯤ ꯌꯥꯗꯦꯅ
ꯀꯂꯤꯀꯥꯆꯤꯡ ꯍꯥꯏꯔꯣ ꯇꯥꯗꯔꯤ ꯀꯂꯤꯀꯥꯗꯤ ꯍꯣꯏ ꯂꯥꯡꯒꯣꯜꯒꯤ ꯀꯩꯅꯣ ꯂꯥꯡꯒꯣꯜ ꯀꯩꯅꯣ ꯃꯣꯏ ꯄꯨꯟꯁꯤ ꯂꯣꯛ ꯊꯤꯡꯉꯦꯕꯨꯗꯤ ꯈꯪꯉꯦꯕꯀꯣ ꯕꯥꯔꯨꯅꯤꯁꯨ ꯊꯤꯡꯉꯦ ꯈꯣꯠꯂꯦ ꯑꯗꯨꯃꯥꯏꯅꯗꯤ ꯍꯥꯏꯈꯤꯕꯅꯦ ꯑꯗꯨ ꯀꯥꯂꯤꯀꯥꯗꯤ ꯈꯪꯗꯦ
ꯀꯥꯂꯤꯀꯥꯁꯦ ꯕꯥꯔꯨꯅꯤꯔꯣꯝꯗꯥ ꯅꯠꯇ꯭ꯔꯣ
ꯅꯠꯇꯦ ꯀꯥꯂꯤꯀꯥꯗꯤ ꯁꯨꯝ ꯀꯩꯅꯣꯗꯅꯦ ꯀꯣꯡꯕꯔꯣꯝꯗꯅꯦꯍꯦ ꯋꯥꯡꯈꯩ ꯀꯣꯡꯕꯔꯣꯝꯗꯅꯦ
ꯑꯗꯨꯅꯦ ꯅ ꯅꯍꯥꯟ ꯍꯥꯏꯌꯦꯕ ꯀꯥꯂꯤꯀꯥ ꯑꯗꯨꯝ ꯀꯥꯔꯨꯒꯦꯅ ꯈꯣꯠꯄ ꯑ ꯑꯣꯏꯅ ꯌꯥꯔꯛꯇꯦꯕ ꯀꯥꯂꯤꯀꯥꯗꯨ
ꯋꯥꯡꯈꯩ ꯀꯣꯡꯕꯔꯣꯝꯗ ꯀꯔꯤꯝꯇ ꯊꯤꯡꯗꯦ ꯀꯩꯅꯣ ꯑꯩꯈꯣꯏ ꯃꯃꯥꯡꯗꯁꯨ ꯀꯥꯎꯔꯦ ꯀꯩꯅꯣ ꯁ꯭ꯌꯥꯝ ꯃꯣꯏ ꯇꯧꯔꯒ
ꯗꯅꯤ ꯑꯩꯈꯣꯏ ꯄꯥꯏꯅꯗꯤ ꯌꯥꯔꯛꯇꯦ ꯀꯥꯂꯤꯀꯥꯗꯣ ꯍꯥꯏꯗꯤ ꯀꯣꯄꯤ ꯀꯩꯅꯣ ꯂꯩꯌꯦꯅ
ꯂꯩꯇꯦꯗ ꯂꯩꯕꯗꯤ ꯎꯝ ꯅꯥꯟꯈꯣꯏ ꯕꯤꯀꯤꯅꯦ ꯁ꯭ꯌꯥꯝꯅꯦ ꯑꯩꯅꯦ ꯗꯌꯥꯟꯗꯅꯦ ꯑꯅꯤꯁꯅꯦ ꯖꯣꯂꯤꯟꯁꯟꯅꯦ ꯑꯩꯈꯣꯏ ꯀꯥꯔꯨ ꯀꯩꯅꯣ ꯀꯩꯝ ꯇꯧꯗꯦ ꯑꯗꯨꯗꯣ
ꯑꯗꯨꯒ ꯅꯍꯥꯟꯒꯤ ꯀꯦ ꯋꯥ ꯈꯔꯗꯨꯗꯤ ꯑꯩꯈꯣꯏ ꯄꯥꯍꯣꯢ ꯑꯗꯨꯝ ꯆꯠꯄꯅꯤ ꯀ꯭ꯌꯤꯝ ꯍꯥꯏꯔꯛꯇꯦꯕ
ꯋꯥꯈꯥ ꯅ ꯍꯥꯟ ꯑꯩꯈꯣꯏ ꯀꯥꯔꯨꯕꯗꫭ
ꯍꯣꯏ ꯍꯣꯏ
ꯑꯣ ꯍ ꯍ ꯂꯝꯕꯤ ꯀꯪꯗꯕꯗꯣ
ꯑ ꯑꯗꯨꯗꯤ ꯀꯩꯥꯏ ꯇꯦ ꯍꯥꯏꯗꯤ ꯑꯩꯈꯣꯏ ꯄꯥꯍꫭꯏꯒꯤ ꯑꯗꯨꯋꯥꯏꯗꯣ ꯃꯣꯏ ꯔꯦꯟ ꯐꯣꯔꯦꯁ ꯔꯤꯖꯥꯚ ꯐꯣꯔꯦꯁ ꯑꯣꯏꯗꯅ ꯑꯗꯨꯗꯥꯏꯗꯣ ꯊꯕꯛ ꯇꯧꯕꯩ ꯀꯩꯝ ꯍꯥꯏꯥꯛꯇꯦ ꯆꯠꯄꯅꯦ ꯃꯣꯏꯗꯣ
ꯅꯣꯏ ꯕꯥ ꯀꯩꯗꯧꯕ ꯇꯧꯗꯣꯏꯁꯦ
ꯀꯩꯅꯣ ꯐꯣꯔꯦꯁꯇ ꯊꯕꯛ ꯇꯧꯕꯅꯤꯅ
ꯅꯨꯉꯥꯏꯔꯝꯃꯅꯤꯅꯦ ꯑꯗꯨꯗꯤ
ꯎꯝ ꯍꯧꯖꯤꯛ ꯀꯩꯅꯣ ꯍꯧꯖꯤꯛꯄꯨꯗꯤ ꯇꯣꯛꯑꯦ ꯍꯥꯟꯅ ꯇꯧꯔꯝꯃꯦ ꯍꯧꯖꯤꯛ ꯑꯗꯨꯝ ꯇꯧꯕꯤ ꯇꯧꯔꯤ ꯀꯣꯂꯥꯞ ꯑꯣꯏꯅ ꯍꯥꯏꯇꯥꯔꯦ
ꯎꯝ ꯇꯪꯈꯥꯏ ꯇꯪꯈꯥꯏ ꯇꯧꯕꯤꯔꯣ ꯀꯩꯅꯣ
ꯍꯣꯏ ꯍꯣꯏ ꯍꯧꯖꯤꯛ ꯍꯧꯖꯤꯛꯅ ꯑꯃꯨꯛ ꯑꯣꯖꯥ ꯑꯣꯏꯔꯤ
ꯑꯣꯆꯥ
ꯎꯝ
ꯁ꯭ꯀꯨꯜ ꯀꯌꯥ
ꯍꯣꯏ ꯍꯣꯏ ꯒꯣꯋꯔꯃꯦꯟꯒꯤ
ꯀꯩ ꯁꯀꯨꯜꯗ ꯑꯣꯏꯅꯣ ꯍꯧꯁꯦ
ꯑ ꯁꯨꯝ ꯂꯥꯛꯄꯦꯕ ꯂꯝꯂꯣꯡꯂꯣꯝꯗ
ꯂꯝꯂꯣ
ꯎꯝ
ꯂꯝꯂꯣꯡꯖꯦ ꯀꯔꯣꯝ ꯆꯠꯀꯦ ꯑꯩ ꯀꯥꯎꯔꯦ
ꯑꯖꯤꯒꯤ ꯀꯩꯅꯣꯗ ꯑꯥ ꯀꯩꯁꯥꯥꯝꯊꯣꯡ ꯂꫭꯝꯗꯩ ꯁꯨꯝ ꯍꯩꯊꯈꯤꯕꯒꯤ ꯂꯝꯕꯤꯗꯣ
ꯃꯌꯥꯏ ꯂꯝꯕꯤꯔꯣꯝꯗꯅꯤꯅꯦ ꯎꯝ
ꯗꯣꯝꯗ
ꯑꯁ ꯒꯥꯔꯤꯁ ꯒꯥꯔꯤꯁꯦ ꯐꯖꯅ ꯌꯥꯔꯝꯃꯗꯤꯕꯀꯣ ꯅꯨꯡꯉꯥꯏ ꯑꯗꯨꯕ ꯆꯠꯄꯗꯣ ꯒꯥꯔꯤ ꯑꯃꯨꯛ ꯌꯥꯔꯤꯄꯣꯛꯁꯨ ꯅꯨꯡꯉꯥꯏꯇ꯭ꯔꯦ ꯍꯧꯖꯤꯛꯀꯥꯟꯗꯤ꯫
ꯑꯝ
ꯑꯗꯨ ꯍꯥꯏꯔꯒꯉꯣ ꯍꯧꯖꯤꯛ ꯀꯩꯅꯣꯝꯃ ꯕ꯭ꯔꯥꯖꯤꯜꯒꯤ ꯁꯨꯝ ꯐꯨꯔꯤꯗ ꯑꯃ ꯊꯣꯛꯄꯗ ꯑꯗꯨ ꯄꯥꯝꯗꯤ ꯄꯥꯝꯃꯦ ꯕ꯭ꯔꯥꯖꯤꯜꯒꯤ ꯐꯨꯔꯤꯠ ꯖꯔꯁꯤꯁꯤ ꯗꯥꯏꯔꯦꯛ ꯖꯤ ꯀꯩꯅꯣ ꯅꯝꯠꯇꯕꯤ ꯐꯨꯠꯕꯣꯜꯒꯤ ꯖꯔꯁꯤꯁꯨ ꯅꯠꯇꯕꯤ ꯑꯃ ꯂꯩꯕꯗꯣ ꯑꯗꯨꯗꯣ ꯌꯥꯝ ꯄꯥꯝꯃꯦ
ꯎꯝ ꯄꯥꯝꯕꯩ ꯄꯥꯝꯕ ꯉꯥꯛꯇꯅꯤ ꯄꯩꯁꯥꯁꯤꯒꯤ ꯋꯥꯅꯤ
ꯑ ꯄꯥꯝꯕꯗꯤ ꯍꯥꯞꯄꯦꯟꯕ ꯄꯥꯝꯃꯦꯗ ꯍꯥꯞꯄꯦꯟꯕꯧ ꯎꯞꯅꯤꯡꯉꯥꯏꯗ ꯂꯩꯁꯤꯜꯂꯛꯇ꯭ꯔꯦꯗ ꯍꯧꯖꯤꯛꯀꯥꯟꯁꯦ
ꯑꯗꯒꯤ ꯂꯩꯅꯤꯡꯕꯩ ꯂꯩ ꯅꯤꯡꯒ ꯇꯅꯤ
ꯑ ꯥ ꯑꯥ ꯑꯁ ꯑꯣ ꯂꯩ ꯑꯍꯣꯏ ꯑꯩꯁꯨ ꯌꯨꯝꯗꯩ ꯄꯩꯁꯥ ꯀ ꯂꯧꯕ ꯌꯥꯕ ꯑꯣꯏꯗꯤ ꯑꯃꯨꯛ
ꯗꯦꯗ ꯑꯝꯇ ꯆꯠꯂꯨꯒꯦ ꯇꯧꯅꯤꯗ
ꯎꯝ ꯆꯠꯄꯤꯌꯨ ꯆꯠꯄꯤꯌꯨ
ꯎ
ꯑꯩꯈꯣꯏꯗꯤ ꯑꯩꯈꯣꯏꯗꯤ ꯀꯩꯅꯣꯗ ꯂꯩꯔꯤꯝꯅꯤꯅ ꯉꯥꯏꯍꯧꯔꯤ ꯉꯥꯏꯍꯧꯈꯤꯒꯦꯗ ꯃꯇꯝ ꯈꯔ ꯉꯥꯏꯇꯥꯕꯅꯤ
ꯃꯣꯏ ꯍꯧꯖꯤꯛ ꯀꯩꯅꯣ ꯇꯧꯔꯤ ꯑꯗꯨꯒꯤ꯫ ꯈꯤꯇꯪ ꯆꯠꯂꯨꯒꯦ ꯆꯠꯃꯤꯟꯅꯕ ꯅꯍꯥꯟ ꯃꯣꯏ ꯑꯦꯛꯁꯀꯔꯁꯟ ꯆꯠꯂꯨꯌꯦ ꯑꯩ ꯃꯇꯨꯡ ꯏꯟꯅ ꯂꯥꯛꯀꯦ ꯍꯥꯏꯕ ꯃꯥꯅ ꯑꯩ ꯂꯥꯛꯑꯣꯗꯤ ꯌꯥꯝꯅꯦ ꯑꯗꯣ ꯂꯥꯃꯟꯕ ꯇꯜꯂꯕ
ꯀꯩꯗꯧ ꯆꯠ ꯏꯁꯀꯥꯔꯁꯅ ꯍꯥꯏꯁꯦꯉꯣ ꯊꯤ ꯂꯥꯞꯄꯅꯤ ꯃꯑꯣꯡ ꯃꯥꯟꯗꯅ ꯉꯣ
ꯐꯔꯁꯨ ꯃꯣꯏ ꯑꯗꯩ ꯃꯐꯝꯗꯨꯁꯨ ꯇꯤꯟ ꯌꯥꯝꯃꯦ ꯃꯣꯏ ꯆꯠꯂꯤꯗꯣ ꯑꯗꯨꯒꯤ꯫
ꯑꯗꯨꯅꯦꯁꯦ ꯍꯣꯏ ꯅꯪꯅ ꯃꯐꯝ ꯖꯒꯥ ꯑꯃ ꯑꯅꯤ ꯁꯨꯝ ꯆꯠꯂꯨꯔꯒ ꯀꯅꫭ ꯍꯂꯛꯄꯩꯗꯤ ꯌꯥꯅꯤ ꯀꯩꯁꯨ ꯀꯥꯏꯗꯦ ꯅꯨꯄꯤꯅꯦꯅ ꯅꯉꯣꯟꯗ ꯍꯦꯟꯅ ꯋꯥꯡꯉꯃꯝꯕ꯭ꯔꯁꯨ ꯈꯪꯄꯣꯠꯇꯦ ꯇꯥꯟ ꯆꯗꯗꯤ ꯑꯗꯨ ꯍꯧꯗꯤ ꯀꯟꯅꯅꯕ ꯌꯥꯎꯕ ꯋꯥꯔꯤꯅꯦ
ꯑꯣ ꯋꯥꯡꯉꯦ ꯑꯗꯨꯝ ꯍꯥꯏꯗꯤ ꯈꯤꯇ ꯈꯤꯇꯪꯕꯨꯗꯤ ꯂꯩ ꯑꯩ ꯑꯩꯒꯗꯤ ꯑꯗꯨꯝ ꯃꯥꯟꯅꯔꯅꯤ
ꯑꯦ ꯑꯗꯨ ꯅꯪꯉꯣꯟꯗꯩꯗꯤ ꯈꯤꯇꯪ ꯍꯦꯜꯂꯝꯗꯣ ꯌꯥꯝ ꯃꯥꯜꯂꯦꯕ ꯅꯪ ꯅꯪꯁꯦ ꯆꯥꯎ ꯆꯥꯎꯕ ꯃꯤꯗꯤ ꯅꯠꯇꯦꯕ ꯑꯩ
ꯃ ꯃꯁꯨ ꯌꯦꯡꯕꯗꯗꯤ ꯄꯅꯝ ꯋꯥꯡꯕꯗꯣ ꯃꯥꯜꯂꯦꯕ ꯑꯗꯨꯅ ꯋꯥꯉꯝꯗꯧ ꯃꯂꯦ ꯍꯥꯏꯗꯦ
ꯅ ꯑꯥꯕꯨꯛ ꯀꯩꯅꯣ ꯇꯧꯗ꯭ꯔꯤꯕꯣꯖꯦ ꯊꯦꯡꯅꯗ꯭ꯔꯤꯕꯣꯖꯦ
ꯅꯗ꯭ꯔꯤꯍꯦ ꯀꯥꯏꯗꯩ ꯀꯨꯏꯖꯨ ꯀꯨꯏꯗ꯭ꯔꯤꯅ ꯅꯍꯥꯟ ꯑꯩꯅ ꯍꯪꯉꯝꯕꯗ ꯅꯍꯥꯟ ꯑꯩꯅ ꯍꯪꯉꯝꯕꯗ ꯃꯥꯏ ꯁ꯭ꯋꯤꯝꯃꯤꯡ ꯆꯧꯔꯤ ꯁ꯭ꯋꯃꯤꯡ ꯎꯅꯧ ꯖꯦ ꯅ ꯍꯥꯏꯕꯗ
ꯀꯦꯕ ꯁꯨ ꯁꯨꯃꯤꯡꯑꯕ
ꯑ ꯀꯩꯅꯣ ꯋꯥꯇꯔ ꯄꯥꯔ ꯋꯥꯇꯔ ꯄꯥꯔꯛꯇ ꯆꯠꯂꯨꯕꯗꯣ ꯑꯩ ꯆꯠꯇꯦ ꯃꯣꯏ ꯆꯠꯂꯨꯕ ꯑꯗꯨꯗ ꯆꯠ ꯂꯥꯛꯑꯣ ꯍꯥꯏꯕ ꯑꯗ ꯑꯩꯅ ꯒꯥꯔꯤ ꯂꯩꯇꯤ ꯏꯊꯟ ꯆꯠꯄ ꯇꯟꯕ ꯂꯥꯞꯄꯅꯤꯅ
ꯋꯇꯦꯔ ꯄꯥꯛ ꯍꯥꯏꯗꯤ ꯑ ꯀꯩꯅꯣꯒꯤꯗꯣ ꯀꯣꯏꯔꯦꯉꯩ ꯔꯣꯝꯒꯤ ꯗꯣ ꯄꯣꯠꯁꯝꯒꯝꯒꯤꯗ ꯑꯋꯥꯡ ꯄꯣꯁꯝꯕꯝꯗ ꯑ ꯀꯣꯏꯔꯦꯡꯒꯩ ꯁꯣꯝꯗꯒꯤꯅꯤ ꯆꯠꯄꯅ ꯈꯪꯉꯤꯅꯦ ꯑꯩ ꯑꯗꯨꯝ ꯑꯩ ꯑꯗꯣꯝ ꯁꯥꯏꯠꯇꯩ ꯑꯗꯨꯝ ꯆꯠꯄꯅꯦ ꯑꯩ ꯈꯪꯉꯦꯕ ꯂꯝꯕꯤ ꯊꯣꯛꯑꯦꯕ
ꯇꯟꯕ ꯑꯃꯨꯛꯀꯁꯨ ꯏꯊꯟꯗ ꯆꯠꯄ
ꯀꯥ ꯍꯦꯟꯅ ꯂꯞꯄꯗꯤ ꯑꯣꯏꯗꯦꯗ
ꯑꯗꯣ ꯑꯩꯗꯤ ꯑꯩꯁꯨ ꯑꯩꯗꯤ ꯑꯝ ꯐꯥꯎꯁꯨ ꯆꯠ
ꯍꯣꯏ ꯀꯩꯅꯣ ꯇꯧꯗꯣꯔꯦ ꯂꯣꯏꯗꯣꯔꯦ ꯃꯤꯅꯤꯠ ꯑꯝꯇ ꯉꯥꯏ
ꯎꯝ
ꯑ ꯍꯣꯏ ꯅꯪ ꯆꯠ ꯅꯪꯅ ꯆꯠꯇꯕꯩꯅꯦ
ꯑꯗꯨꯅꯦ ꯆꯝꯐꯨꯠꯇ ꯍꯝꯐ꯭ꯔꯦꯠꯇ ꯍꯧꯔꯒ ꯆꯠ ꯆꯠꯁꯦ ꯍꯥꯏꯕꯅꯦ ꯃꯥ ꯃꯥꯗꯤ ꯊꯕꯛ ꯂꯩꯔꯦ ꯃꯥꯒꯤ
ꯀꯩꯃ ꯆꯠꯂꯗꯤ ꯑꯩꯒ ꯆꯠꯃꯤꯟꯅꯩ ꯃꯤꯗꯣ ꯑꯗꯨꯒꯤ ꯆꯠꯃꯤꯟꯅꯩ ꯃꯤꯗꯨꯒꯤ ꯑꯗꯨꯝ ꯊꯤꯛꯀꯦ ꯀꯩꯀꯥꯁꯨ ꯀꯛꯄꯤꯒꯦ ꯇꯧꯅꯦꯕ ꯑꯩꯅ ꯆꯠꯂꯗꯤ
ꯆꯠꯇ꯭ꯔꯦ ꯎꯄꯥꯥꯏ ꯂꯩꯇꯦ ꯗꯨ ꯗꯤ ꯀꯩꯅꯣ ꯅꯥꯈꯩ ꯁꯦꯡꯅ ꯅꯦꯅꯥ ꯇꯥꯅ ꯀꯩꯅꯣ ꯎꯅꯧꯗ ꯏꯪꯅ ꯆꯤꯛꯅ
ꯎꯝ ꯏꯪꯅ ꯆꯤꯛꯅ ꯎꯅꯕ ꯃꯐꯝꯗꯨꯅꯤꯅꯦ ꯂꯩꯇ꯭ꯔꯤꯁꯦ ꯈꯪꯗ꯭ꯔꯤꯁꯦ
ꯏꯪꯅ ꯆꯤꯛꯅꯗꯤ ꯁꯨꯝ ꯀꯩꯅꯣ ꯀꯩꯅꯣꯝꯇꯕꯨ ꯆꯥꯔꯁꯨ ꯍꯥꯏꯗꯤ ꯖꯒꯥ ꯑꯝꯗ
ꯅꯍꯟꯒꯤꯗꯣ ꯅꯍꯥꯟꯒꯤ ꯆꯤꯡꯗꯣ
ꯅꯥꯟ ꯆꯤꯡꯗ ꯍꯣꯏ ꯆꯤꯡꯀꯥꯕꯗꯨꯗ ꯄꯨꯔꯛꯑꯣ ꯌꯥꯅꯤ ꯑꯗꯨꯝ ꯅꯪ ꯄꯥꯝꯃꯒꯗꯤ ꯅꯪꯕꯥꯎ ꯀꯥꯕꯗ ꯁꯤꯒꯦ ꯇꯧꯔꯤꯗꯨꯗ
ꯎꯝ ꯑꯗꯨꯃꯥꯏ ꯇꯧꯗꯅ
ꯍꯨꯍꯥ ꯍꯋꯥ ꯀꯥꯃ ꯍꯜꯂꯖꯦ ꯍꯜꯂꯖꯦ ꯍꯜꯂꯖꯦꯅ
ꯑꯩꯗꯨꯗꯤ ꯀꯥꯏ ꯀꯣꯛꯁꯀ ꯇꯣꯡꯉ ꯂꯥꯛꯑꯦ ꯐꯖꯗꯤ ꯀꯩꯅꯣ
ꯎꯝ ꯅꯪ ꯑꯗꯨ ꯅꯨꯃꯤꯠꯇꯨ ꯉꯛꯇꯤ ꯉꯛꯑꯦ ꯆꯤꯡ ꯀꯥ ꯂꯥꯛꯑꯒ ꯀꯔꯣꯛꯁ ꯇꯣꯡ ꯉꯝꯕ ꯅꯨꯄꯥ ꯍꯥꯏꯁꯦ ꯅꯪꯒꯤꯁꯦ ꯄꯨꯔꯥ ꯀꯩꯅꯣꯗꯨꯅꯦꯕ ꯑꯃ ꯑꯥꯏꯖꯤꯗ ꯁꯤꯛꯃꯥ ꯁꯥꯕꯗꯣ
ꯁꯤ ꯍꯥꯏꯗꯤ ꯀꯩꯅꯣꯒ ꯁꯦꯟꯗꯜ ꯑꯃꯒ ꯎꯞꯄꯒ ꯁꯤꯛꯃꯥ ꯁꯥꯕ